ꯍ‌ꯣ ꯇꯥꯕ꯭ꯔ‌ꯣ
ꯐꯖꯅ ꯇꯥꯏꯍ‌ꯦ ꯏꯇꯧꯗꯤ ꯀꯔꯤ ꯇꯧꯔ ꯂꯩꯕ꯭ꯔꯥ
ꯍꯥꯥ
ꯏꯇꯧꯗꯤ ꯀꯔꯤ ꯇꯧꯕꯔꯥ ꯂꯩꯕ꯭ꯔꯥ ꯇꯨꯝꯈꯤꯔꯣꯏꯗ꯭ꯔꯣ
ꯐꯝ꯭ꯔꯨꯕꯂꯦ
ꯂꯥꯏꯔꯤꯛꯃꯗꯤ ꯈꯔ ꯄꯥꯕ꯭ꯔꯥ ꯄꯥꯗꯕ꯭ꯔꯥ ꯉꯁꯤꯒꯤ
ꯉꯁꯤ ꯑꯌꯨꯗ ꯈꯔ ꯄꯥꯏ ꯑꯗꯨꯒ ꯑꯃꯨꯛꯀꯠꯊꯣꯛꯈ꯭ꯔꯦꯅꯦ
ꯅꯣꯏ
ꯑꯦꯂꯚꯦꯟ ꯇꯨꯋꯦꯜꯕ ꯀꯥꯕꯒꯤ ꯁ꯭ꯀꯨꯜꯗꯨ ꯅꯨꯡꯉꯥꯏꯕ꯭ꯔꯥ ꯀꯃꯥꯏꯅ ꯇꯧꯕ꯭ꯔꯥ ꯌꯥꯝ ꯐ꯭ꯔꯤ ꯑꯣꯏꯕ꯭ꯔꯥ
ꯍ ꯍꯣꯏ ꯌꯥꯝ ꯐ꯭ꯔꯤ ꯑꯣꯏꯕꯅꯤ ꯀ꯭ꯂꯥꯁ ꯂꯧꯔꯗꯤ ꯐ꯭ꯔꯤꯗꯤ ꯑꯣꯏꯗꯦ ꯑ ꯀ꯭ꯂꯥꯁ ꯂꯧ ꯀꯩꯅꯁꯨ ꯑꯗꯨꯝꯗꯤ ꯍꯥꯏꯕ ꯅꯠꯇꯦ ꯃꯤ ꯑꯃ ꯇꯤꯆꯔ ꯇꯤꯆꯔ ꯏꯁꯇ꯭ꯔꯤꯛ ꯑꯣꯏꯕ ꯃꯤꯉꯣꯟꯗꯗꯤ ꯐ꯭ꯔꯤ ꯇꯧꯕ ꯌꯥꯗꯦ ꯑꯗꯣ ꯈꯔ ꯐꯖꯕ ꯍꯥꯏꯕ ꯇꯥꯔꯦ ꯑꯗꯨꯒꯨꯝꯕ ꯃꯤꯗꯨꯗꯤ ꯃꯤ ꯂ ꯆꯪꯕꯗꯤ ꯐ꯭ꯔꯤ ꯐꯔꯤ ꯐ꯭ꯔꯤ ꯐ꯭ꯔꯤꯅꯤ
ꯑꯗꯨ ꯁ꯭ꯀꯨꯜ ꯀꯥꯕ ꯀꯥꯗꯕ ꯑꯦꯇꯦꯟꯗꯦꯟꯁ ꯀꯨꯝꯕꯁꯨ ꯐ꯭ꯔꯤ ꯑꯣꯏꯕ꯭ꯔꯥ
ꯍꯣꯏ ꯐ꯭ꯔꯤꯅꯤ ꯑꯗꯨꯒꯨꯝꯕ ꯃꯣꯏ ꯀꯔꯤꯁꯨ ꯍꯥꯏꯗꯕꯅꯤ ꯑꯗꯨꯒ ꯐꯖꯅ ꯂꯥꯛꯑꯣꯗꯤ ꯂꯥꯛꯑꯣ ꯅꯣꯏꯒꯤꯗꯃꯛꯅꯤ ꯅꯣꯏ ꯁꯨꯃꯥꯏꯅ ꯇꯧꯔꯗꯤ ꯎ ꯐꯖꯅ ꯂꯥꯛꯇ꯭ꯔꯗꯤ ꯍꯣꯔꯦꯟ ꯅꯣꯏ ꯕꯣꯔꯠ ꯑꯦꯛꯖꯥꯝ ꯐꯦꯁꯀꯨꯝꯕ ꯇꯧꯔ ꯀꯥꯟꯗ ꯅꯣꯏ ꯂꯨꯅꯤ ꯑꯗꯨꯒꯨꯝꯕꯗꯤ ꯍꯥꯏꯌꯦ ꯍꯥꯏꯅꯤ
ꯑꯗꯣ ꯅꯣꯏꯒꯤ ꯃꯔꯨꯞ ꯈꯣꯏ ꯁꯦꯜ ꯇꯧꯕ ꯈꯣꯏꯒꯨꯝꯕꯁꯨ ꯂꯩꯕ꯭ꯔꯥ ꯀꯃꯥꯏꯅ ꯇꯧꯕ꯭ꯔꯥ
ꯍꯣꯏ ꯑꯗꯨ ꯁꯕꯖꯦꯛ ꯁꯤ ꯃꯦꯖꯣꯔ ꯁꯞꯖꯦꯛ ꯍꯥꯏꯕ ꯇꯥꯔꯦ ꯑꯗꯨꯒꯨꯝꯕꯗꯤ ꯂꯣꯏꯅꯗꯤ ꯄꯥꯁ ꯃꯣꯏꯅ ꯑꯗꯨꯝ ꯄꯥꯁꯃ ꯄꯤꯌꯦꯕꯀꯣ
ꯍꯣꯏ ꯍꯣꯏ
ꯑꯗꯨꯒ ꯏꯪꯂꯤꯁꯒ ꯑꯜꯇꯤꯗꯣ ꯃꯣꯏꯗꯤ ꯃꯅꯤꯄꯨꯔꯤ ꯂꯧꯋꯦꯕ ꯑꯩꯗꯤ ꯑꯜꯇꯤ ꯂꯧꯋꯦꯕ
ꯍꯣꯏ ꯍꯣꯏ
ꯑꯁꯤ ꯑꯅꯤ ꯁꯕꯖꯦꯛꯇꯤ ꯑꯩꯈꯣꯏꯅ ꯏꯕ ꯃꯥꯛ ꯄꯤꯌꯦ ꯃꯣꯏꯅꯗꯤ ꯄꯤꯗꯦꯕ
ꯑꯣ
ꯑꯗꯨ ꯑꯁꯤꯗꯒꯤ ꯃꯤ ꯌꯗꯦ ꯈꯪꯗꯦ ꯑꯩꯗꯤ ꯑꯗꯨ ꯑꯩꯒꯤ ꯃꯔꯨꯞ
ꯃꯤ ꯈꯔꯗꯤ ꯁꯦꯟ ꯑꯣꯏꯕ꯭ꯔꯥ
ꯍꯣꯏ
ꯑꯣ ꯑꯣ ꯑꯗꯨ ꯀꯝꯄꯥꯔ ꯑꯣꯏꯕ꯭ꯔꯥ ꯅꯠꯇ꯭ꯔꯗꯤ ꯐꯦꯜ ꯑꯣꯏꯈ꯭ꯔꯕ꯭ꯔꯥ ꯅꯦꯛꯁ ꯌꯌꯥꯔꯅ ꯑꯃꯨꯛ ꯊꯥꯕ
ꯀꯝꯄꯔ ꯀꯝꯄꯔꯅꯤ
ꯑꯣ ꯑꯗꯨꯗꯤ ꯑꯃꯨꯛ ꯊꯥꯔꯒ ꯄꯥꯁ ꯇꯧꯈ꯭ꯔꯕꯕꯅꯤꯅ
ꯍꯣꯏ ꯇꯧ ꯄꯥꯁ ꯃꯣꯏ ꯊꯥꯁꯨ ꯊꯥꯈ꯭ꯔꯦꯕ ꯃꯥꯜꯅꯦ
ꯑꯣ ꯑꯣ ꯑꯣ ꯑꯣ ꯐꯔꯦꯅꯦ ꯑꯗꯨꯗꯤ
ꯑ
ꯑꯗꯨ ꯅꯣꯏ ꯃꯣꯏ ꯀꯔꯤ ꯀꯥꯏ ꯀꯥꯏꯗ ꯀꯣꯂꯦꯖ ꯀꯛꯑꯅꯤ ꯍꯥꯏꯕꯒꯨꯝꯕꯗꯤ ꯀꯔꯤꯁꯨ ꯐꯥꯎꯅꯗꯦꯅꯥ ꯍꯝ ꯍ ꯍ
ꯃꯣꯏ ꯂꯤꯕꯔꯦꯜꯗ ꯑꯗꯨꯝ ꯀꯕ ꯃꯥꯜꯂꯤꯗ ꯃꯤ ꯃꯦꯖꯣꯔꯤꯇꯤꯗꯤ
ꯑꯣ ꯑꯣ ꯑꯗꯨ ꯅꯣꯏ ꯐꯖꯅ ꯈꯪꯅꯕ ꯃꯤꯗꯤ ꯂꯩꯇꯦ
ꯂꯩꯌꯦꯗ
ꯅꯍꯥꯟ ꯁꯤ ꯀ꯭ꯂꯥꯇꯣꯝꯄꯤꯒꯤ ꯕꯖꯥꯔ ꯕꯣꯠ ꯌꯧꯗ꯭ꯔꯤꯉꯩꯗ ꯃꯥ ꯂꯩꯕꯗꯣ ꯃꯣꯏ ꯑꯗꯨꯗ ꯑꯗꯨꯝ ꯂꯩꯕ꯭ꯔꯥ ꯀꯃꯥꯏꯅ ꯇꯧꯕ꯭ꯔꯥ ꯃꯒꯤ
ꯍꯣꯏ ꯃꯥꯁꯨ ꯂꯤꯕꯔꯦꯜ ꯀꯣꯂꯦꯖꯅꯤ ꯍꯥꯏꯌꯦ
ꯑꯗꯨꯒ ꯑꯩꯈꯣꯏ ꯈꯨꯟꯒꯤ ꯑ ꯑꯩꯈꯣꯏ ꯈꯨꯟꯒꯤ ꯅꯨꯄꯥ ꯍꯣꯏ ꯕꯖꯥꯔꯗ ꯂꯩꯕꯗꯣ ꯑꯗꯨ ꯈꯣꯏꯁꯨ ꯅꯣꯏ ꯀꯣꯂꯦꯖꯇ ꯇꯝꯃꯦ ꯍꯥꯏꯕꯗꯨ ꯃꯣꯏ ꯑꯦꯛꯖꯥꯝ ꯊꯥꯕ꯭ꯔꯥ ꯀꯃꯥꯏꯅ ꯇꯧꯕ꯭ꯔꯥ
ꯃꯕꯨꯗꯤ ꯈꯪꯗꯦꯗ ꯃꯗꯤ ꯄꯁ ꯑ ꯃ ꯆꯨꯝꯕ꯭ꯔꯥ ꯆꯨꯝꯗꯕ꯭ꯔꯥ ꯈꯪꯗꯦ ꯃꯥꯗꯤ ꯄꯥꯁ ꯁꯨ ꯄꯥꯁ ꯁꯨ ꯑꯣꯏꯗꯦ ꯍꯥꯏꯌꯦ ꯑꯗꯨꯒꯤ ꯍꯥꯏꯗꯤ ꯃꯥꯁꯨ ꯋꯥꯔꯤ ꯑꯃꯨꯛꯀ ꯁꯥꯗꯣꯏꯅꯤ
ꯑꯦꯛꯖꯝ ꯊꯥꯗꯤ ꯊꯥꯕ꯭ꯔꯥ ꯀꯃꯥꯏꯅ ꯇꯧꯕ꯭ꯔꯥ ꯑꯗꯣ
ꯍꯣꯏ ꯊꯥꯕꯨꯗꯤ ꯊꯥꯕꯅꯤ ꯕꯣꯔꯠ ꯌꯦ ꯆꯝꯗꯤ ꯑꯗꯨ ꯃꯥ ꯃꯥꯅ ꯍꯥꯏꯕꯗꯤ ꯁꯕꯖꯦꯛ ꯑꯍꯨꯝꯒꯨꯝꯕ ꯐꯦꯜ ꯑꯣꯏꯌꯦ ꯍꯥꯏꯕꯒꯤ ꯑꯩꯗꯤ ꯈꯪꯍꯧꯗ꯭ꯔꯦꯅꯦ ꯍꯧꯖꯤꯛꯀꯥꯟꯗꯤ ꯀꯔꯤ ꯀꯃꯥꯏꯅ ꯇꯧꯕ꯭ꯔꯥ
ꯌꯦ ꯌꯥꯝ ꯄꯥꯡꯕ ꯃꯥꯟꯂꯦ ꯑꯗꯨꯗꯤ
ꯈꯪꯗꯦꯗ ꯑꯗꯨ ꯃꯥ ꯆꯨꯝꯕ꯭ꯔꯥ ꯆꯨꯝꯗꯕ꯭ꯔꯥ ꯑꯩꯗꯤ ꯈꯪꯗꯦ ꯑꯗꯨ ꯑꯩꯈꯣꯏꯒꯤ ꯁ꯭ꯀꯨꯜ ꯃꯤꯕꯨꯗꯤꯀꯣ ꯄꯥꯁ ꯃꯥꯛꯗꯤ ꯑꯗꯨꯝ ꯄꯤꯕꯅꯤꯕ ꯍꯩꯗ꯭ꯔꯁꯨ ꯌꯥꯝ ꯏꯔꯨꯁꯨ ꯌꯥꯝ ꯏꯗ꯭ꯔꯁꯨꯀꯣ
ꯍꯣꯏ ꯍꯣꯏ
ꯂꯣꯏ ꯁꯥꯏꯟꯁ ꯏꯁ꯭ꯇꯨꯗꯦꯟꯕꯨꯗꯤ ꯑꯗꯨꯝ ꯄꯤꯈ꯭ꯔꯦ ꯑꯗꯨ ꯑꯥꯔꯠꯁ ꯁ꯭ꯇꯨꯗꯦꯟꯕꯨꯗꯤ ꯑꯩꯗꯤ ꯈꯪꯗ꯭ꯔꯦ
ꯑꯣ ꯑꯣ
ꯃꯥꯁꯨ ꯃꯥꯁꯨ ꯑꯩ ꯃꯥꯕꯨꯗꯨꯁꯨ ꯊꯥꯖꯗꯦꯗ ꯑꯩꯗꯤ ꯃꯥ ꯃꯆꯤꯟ ꯊꯤꯌꯦ ꯅꯠꯇꯦ ꯃꯆꯤꯟ ꯊꯤꯔꯝꯒꯅꯤꯗ ꯃ ꯑꯩꯉꯣꯟꯗ ꯑꯗꯨꯝ ꯍꯥꯏꯌꯦ ꯑꯗꯨ ꯑꯗꯨ ꯃꯣꯏꯒꯤ ꯃꯔꯨꯞꯇꯣ ꯃꯣꯏ ꯁ꯭ꯀꯨꯜ ꯆꯠꯄ ꯃꯥꯒꯤ ꯃꯔꯨꯞꯁꯤꯡꯁꯨ ꯍꯥꯏꯌꯦ ꯃꯣꯏꯁꯨ ꯃꯅꯤꯄꯨꯔꯤꯗ ꯑꯗꯨꯝ ꯐꯦꯟ ꯑꯣꯢꯌꯦ ꯑꯗꯨ ꯑꯇꯩꯕ ꯁꯕꯖꯦꯛꯇꯤ ꯑ ꯐꯦꯜ ꯑꯣꯏꯗꯦ ꯍꯥꯏꯌꯦꯅꯦ
ꯑꯣ ꯑꯣ ꯑꯣ ꯑꯗꯨꯗꯤ ꯆꯞꯆꯔꯦꯅꯀꯣ ꯅꯣꯏꯒꯤ ꯏꯃꯨꯡ ꯏꯃꯨꯡ ꯈꯣꯏꯒ ꯑꯃꯨꯛ ꯐꯧ ꯐꯣꯟ ꯐꯥꯎꯅꯕ꯭ꯔꯥ ꯀꯃꯥꯏ ꯇꯧꯕ꯭ꯔꯥ ꯐꯥꯎꯅꯗ꯭ꯔꯦ
ꯐꯅꯗ꯭ꯔꯦ ꯍꯣꯏ ꯉꯁꯥꯏ ꯀꯣꯜ ꯇꯧꯔꯛꯄꯅꯤ ꯑꯩ ꯑꯗꯨ ꯏꯔꯨ ꯏꯔꯨꯗ꯭ꯔꯤ ꯑꯗꯣ ꯂꯝꯕꯤꯗ ꯆꯠꯄ ꯀꯥꯟꯗ ꯑꯗꯨ ꯑꯩ ꯄꯤꯛ ꯇꯧꯗꯕ ꯇꯧꯅꯤꯡꯗꯕꯒꯤ ꯑꯗꯨꯒ ꯍꯧꯖꯤꯛ ꯀꯣꯜ ꯇꯧꯋꯦ ꯑꯗꯨ ꯀꯣꯜ ꯑꯃꯨꯛꯀ ꯆꯠꯄꯤꯗ꯭ꯔꯦꯅꯦ ꯃꯣꯏꯒꯤ ꯅꯦꯠꯋꯥꯛ ꯌꯥꯗꯕꯒꯤ
ꯑꯣ ꯑꯣ ꯑꯣ ꯆꯠꯇ꯭ꯔꯦꯕ
ꯍꯣꯏ
ꯑꯣ ꯑꯗꯨ ꯅꯪꯕꯨꯗꯤ ꯅꯪꯒꯤ ꯕ꯭ꯔꯗꯔ ꯃꯥ ꯂꯩꯕꯗꯣ ꯃꯥ ꯑꯗꯨꯝ ꯌꯦꯡꯒꯗꯧ ꯃꯥꯜꯂꯅ
ꯎꯝ ꯍꯣꯏ ꯌꯦꯡꯗꯤ ꯌꯦꯡꯕꯤꯒꯅꯤ ꯍꯥꯏꯌꯦ ꯑꯗꯨ
ꯑꯗꯨ ꯊꯥ ꯑꯃꯗ ꯂꯤꯁꯤꯡ ꯑꯍꯨꯝ ꯂꯤꯁꯤꯡ ꯑꯍꯨꯝ ꯑꯍꯨꯝ ꯈꯛꯇꯅꯤꯅ ꯀꯩꯁꯨ ꯀꯥꯏꯗꯦꯅ
ꯎꯝ
ꯅꯠꯇ꯭ꯔꯥ
ꯍꯣꯏ
ꯑꯗꯨꯅꯤꯅ ꯀꯔꯤꯁꯨ ꯀꯥꯏꯗꯦꯗ ꯎ ꯃꯥ ꯃꯥꯒꯤ ꯐꯪꯕ ꯀꯥꯟ ꯄꯩꯁꯥ ꯐꯪꯕ ꯀꯥꯟꯗ ꯑꯗꯨꯝ ꯈꯔ ꯈꯔ ꯄꯤꯗꯤ ꯂꯤꯌꯥꯔꯦꯟꯅ ꯅꯗ꯭ꯔꯣ
ꯍꯣꯏ
ꯑꯗꯣ ꯅꯪ ꯍꯧꯖꯤꯛꯀꯥꯟꯗꯤ ꯑꯗꯣꯝꯗ ꯑꯗꯨꯝ ꯂꯩꯔꯦꯅꯤꯅ ꯑꯃꯨꯛꯀ ꯀꯣꯆꯤꯡꯒꯨꯝꯕꯗꯤ ꯌꯧꯔꯔꯣꯏꯅ ꯅꯠꯇ꯭ꯔꯣ
ꯈꯪꯗꯦꯅꯦ ꯄꯩꯁꯥ ꯂꯩꯔꯗꯤ ꯑꯗꯨꯁꯨ ꯈꯟꯗꯤ ꯈꯟꯅꯒꯥ ꯂꯩꯌꯦ ꯑꯗꯨ ꯈꯪꯗ꯭ꯔꯤ ꯄꯩꯁꯥ ꯂꯩꯇꯔꯥꯗꯤ ꯎꯄꯥꯏ ꯂꯩꯇꯦ ꯇꯧꯒꯦ ꯍꯥꯏꯕꯁꯨ
ꯈꯔ ꯈꯔꯗꯤ ꯃꯇꯝ ꯆꯥꯡꯒ꯭ꯔꯝ ꯃꯅꯦꯗ ꯑꯗꯨꯗꯤ ꯑꯗꯨꯒꯤꯗꯤꯀꯣ
ꯄꯩꯁꯥ ꯄꯩꯁꯥꯅꯤꯅ ꯕꯦꯔꯥ ꯑꯣꯏꯔꯤꯁꯦ ꯄꯩꯁꯥ ꯂꯩꯔꯗꯤ ꯑꯗꯨꯝ ꯇꯧꯗꯤ ꯇꯧꯅꯤꯡꯕꯅꯤ ꯑꯗꯨ
ꯅꯣꯏꯒꯤ ꯅꯣꯏꯒꯤ ꯑꯗꯨ ꯏꯃꯥ ꯍꯣꯏꯒꯤ ꯇꯣꯂꯨꯞꯀꯨꯝꯕꯁꯨ ꯈꯔ ꯈꯔ ꯐꯪꯉꯦ ꯍꯥꯏꯕꯗꯣ ꯍꯧꯖꯤꯛꯀꯅꯤ ꯐꯪꯗ ꯐꯪꯗꯕꯒꯤꯔꯥ
ꯃꯔꯥ ꯃꯔꯥꯗꯤ ꯐꯪꯕꯅꯤ ꯑꯗꯨꯁꯨ ꯃꯣꯏꯒꯤꯍꯦꯛ ꯀꯩꯅꯣ ꯐꯪꯅꯤꯡꯕ ꯀꯥꯟꯗ ꯐꯪꯕꯅꯦꯕ ꯃꯇꯝ ꯊꯥ ꯂꯣꯏꯔꯒ ꯑꯗꯨꯃꯥꯏꯅ ꯄꯤꯗꯦꯕ ꯑꯗꯨꯒꯤ ꯀꯔꯝ ꯀꯥꯟꯗ ꯐꯪꯒꯦꯔꯥ ꯑꯗꯨꯁꯨ ꯈꯪꯗꯦ ꯆꯪꯕ꯭ꯔꯥ ꯆꯪꯗꯕ꯭ꯔꯥꯁꯨ ꯈꯪꯗꯦ ꯍꯧꯖꯤꯛꯀꯥꯟꯗꯤ ꯊꯕꯛꯁꯨ ꯐꯖꯅ ꯇꯧꯗ꯭ꯔꯤꯅꯦ ꯑꯩꯕꯨ ꯇꯧ ꯍꯥꯏꯕꯅꯤ ꯑꯩꯒꯤ ꯐꯣꯟꯗ ꯀꯩꯅ ꯄꯤꯕꯤꯀꯣ ꯑꯩ ꯑꯩꯕꯨ ꯇꯧ ꯍꯥꯏꯕꯅꯤ ꯑꯗꯨꯕꯨ ꯑꯩ ꯀꯧ ꯈ꯭ꯔꯕꯀꯣ ꯑꯗꯨꯝ ꯀꯧꯔꯒ ꯂꯩꯕ ꯄꯤꯟ ꯈꯥꯏꯗꯤ ꯑꯗꯨꯝ ꯇꯧꯕꯅꯤ ꯑꯗꯣ ꯍꯥꯏꯗꯤ ꯑꯃꯨꯔꯛꯁꯨ ꯇꯧꯗ꯭ꯔꯤꯅꯦ ꯇꯧ ꯍꯥꯏꯕꯅꯤ
ꯐꯖꯅ ꯇꯧꯕꯤꯌꯨ ꯍꯦ ꯈꯔꯥ ꯈꯔꯥꯁꯨ ꯐꯪꯕꯅ ꯑꯗꯨ ꯐꯩꯌꯦꯅ ꯐꯪꯕ ꯀꯥꯟꯗꯗꯤ ꯈꯔ ꯈꯔꯗꯤ ꯑꯗꯨꯝ ꯆꯥꯡꯗꯤ ꯆꯥꯡꯅꯔꯝꯕꯅꯦ ꯄꯩꯁꯥꯒꯨꯝꯕꯗꯣ
ꯍꯣꯏ ꯐꯪꯔꯗꯤ ꯑ
ꯂꯤꯁꯤꯡ ꯑꯃ ꯑꯅꯤ ꯑꯃꯗꯤꯁꯨ ꯌꯥꯎꯋꯤ ꯃꯇꯝ ꯌꯥꯏ ꯑ ꯂꯥꯛꯄ ꯃꯇꯝꯂꯦ ꯑꯗꯨꯁꯨ ꯇꯨ ꯂꯨꯞ ꯍꯥꯏꯕꯗꯤ ꯐꯪꯕ ꯀꯥꯟꯗꯗꯤ ꯂꯤꯁꯤꯡ ꯇꯔꯥꯗꯤ ꯍꯦꯜꯂꯦꯕ ꯃꯣꯏꯅ ꯄꯤꯕꯗꯣ
ꯑꯗꯨ ꯊꯕꯥꯛ ꯇꯧꯕꯗꯨꯣ ꯀꯔꯤ ꯀꯔꯤ ꯇꯧꯕ꯭ꯔꯅꯦ ꯇꯧ ꯃꯣꯏꯅ ꯇꯧ ꯍꯥꯏꯕꯗꯤ ꯀꯔꯤ ꯀꯔꯤ ꯇꯧꯒꯗꯧꯕ꯭ꯔꯥ
ꯍꯧꯖꯤꯛꯀꯥꯟꯗꯤ ꯑꯁꯤꯗ ꯐꯣꯠ ꯑꯦꯞꯁ ꯑꯃ ꯂꯩꯌꯦꯦꯕ ꯍꯥꯏꯕꯀꯣ ꯃꯣꯏ ꯑꯉꯥꯡꯋꯥꯗꯤ ꯑꯦꯞꯁ ꯍꯥꯏꯕ ꯇꯥꯔꯦ ꯄꯣꯁꯟ ꯇ꯭ꯔꯦꯛꯀꯔ ꯍꯥꯏꯅꯀꯣ
ꯍꯣꯏ
ꯑꯁꯤꯗ ꯆꯪꯔꯒ ꯑ ꯍꯧꯖꯤꯛꯀꯥꯟꯗꯤ ꯑꯩꯅ ꯇꯧ ꯑꯩꯅ ꯇꯧꯒꯦꯇꯧꯕꯁꯦ ꯄ꯭ꯔꯖꯦꯟ ꯑꯣꯏ ꯇꯧꯅꯦꯕ ꯑꯁꯤ ꯑ ꯅꯍꯥꯟ ꯈꯦꯡꯁꯤꯜꯂꯨꯅ ꯑꯉꯥꯡꯁꯤꯡꯗꯣ
ꯍꯣꯏ ꯍꯣꯏ
ꯕꯦꯅꯤꯐꯤꯁꯔꯤꯁ ꯍꯥꯏꯕ ꯑꯗꯨꯒꯤ ꯑ ꯁꯤ ꯇꯤꯅꯦꯖ ꯑꯣꯏꯕ ꯑꯗꯨꯒꯤ ꯑ ꯃꯥ ꯅꯍꯟ ꯇꯧꯈ꯭ꯔꯦꯕ ꯍꯥꯏꯕ ꯁꯝꯃꯤꯠ ꯇꯧꯈ꯭ꯔꯦꯕ
ꯎꯝ
ꯑꯗꯨꯒꯤ ꯍꯧꯖꯤꯛꯀꯥꯟꯗꯤ ꯄꯨꯡ ꯁꯚꯦꯟꯒ ꯇꯔꯥ ꯃꯇꯝꯗ ꯀꯣ
ꯍꯣꯏ ꯍꯣꯏ
ꯆꯥꯡꯒꯔꯒ ꯅꯨꯡꯊꯤ ꯑꯗꯨꯝ ꯁꯝꯃꯤꯠ ꯇꯧꯅꯦꯕ ꯄ꯭ꯔꯖꯦꯟ ꯄ꯭ꯔꯖꯦꯟ ꯍꯥꯏꯅꯀꯣ
ꯍꯣꯏ ꯍꯣꯏ
ꯑꯗꯨꯒꯤ ꯇꯧ ꯇꯧꯔꯣ ꯑꯗꯨꯝ ꯇꯧꯔꯣ ꯍꯥꯏꯕꯅꯤ ꯑꯩꯅ ꯇꯧ ꯇꯧꯁꯦ ꯑꯗꯨꯅꯤ ꯑꯗꯨ ꯑꯇꯣꯞꯄꯗꯤ ꯑꯩꯗꯤ ꯈꯪꯗꯦ ꯍꯣꯏꯅꯦ ꯀꯧꯈ꯭ꯔꯕꯒꯤꯅꯤ ꯌꯥꯝ ꯊꯕꯥꯗꯤ ꯏꯂꯥꯏ ꯂꯩꯕꯅꯤ
ꯐꯖꯅ ꯅꯨꯡꯁꯤꯗꯅ ꯐꯖꯅꯁꯨ ꯇꯧꯕꯤꯍꯣꯍꯦ ꯑꯗꯨꯁꯨ ꯑꯃꯨꯛꯀ ꯄꯩꯁꯥ ꯐꯪꯗ꯭ꯔꯗꯤ ꯋꯥꯅꯤ ꯅꯣꯏ
ꯍꯣꯏ ꯀꯧꯕꯒꯤꯀꯣ ꯀꯧꯕꯈꯔꯤꯕꯒꯤ
ꯑꯧ ꯅꯨꯍꯩ ꯑꯗꯨ ꯧ ꯅꯣꯏꯒꯨꯝꯅ ꯑꯗꯨꯝ ꯀ ꯃꯤꯕꯨꯁꯨ ꯃꯣꯏ ꯑꯗꯨꯝ ꯀꯩꯁꯨ ꯍꯥꯏꯗꯕ꯭ꯔꯥ ꯑꯗꯨꯝ ꯌꯥꯗꯤ ꯌꯥꯍꯟꯕ꯭ꯔꯥ
ꯍꯣꯏ ꯀꯔꯤꯁꯨ ꯍꯥꯏꯗꯕꯅꯤ ꯑꯗꯨ ꯍꯧꯖꯤꯛꯇꯛꯇꯗꯤ ꯍꯥꯏꯔꯣꯏ ꯑꯗꯨ ꯑꯗꯨꯝ ꯊꯦꯡꯈ꯭ꯔꯗꯤꯕꯣ
ꯑꯣ ꯍꯣꯏ
ꯅꯣꯏꯒꯤ ꯃꯣꯏꯅ ꯍꯥꯏꯕꯁꯦ ꯑꯁꯤ ꯁꯦꯟꯇꯔꯒꯨꯝꯕ ꯂꯧꯊꯣꯛꯀꯅꯤ ꯅꯠꯇ꯭ꯔꯗꯤ ꯄꯩꯁꯥꯒꯨꯝꯕꯁꯨ ꯆꯥꯡꯔꯦ ꯍꯥꯏꯕꯅꯦꯕ
ꯑꯣ ꯍꯣꯏ ꯐꯖꯅ ꯇꯧ ꯐꯖꯅ ꯐꯖꯅ ꯇꯧꯗꯦ ꯍꯥꯏꯕ ꯑꯃꯁꯨ ꯂꯩꯕꯅꯤꯕ
ꯍꯣꯏ ꯐꯖꯅ ꯇꯠꯇꯦ ꯑꯗꯨꯒꯤ ꯄꯔꯐꯣꯔꯃꯦꯟꯁꯀꯨꯝꯕꯁꯨ ꯑꯗꯨꯝ ꯒ꯭ꯔꯨꯞꯇꯀꯣ
ꯍꯣꯏ ꯍꯣꯏ
ꯊꯥꯔꯛꯄꯅꯤ ꯑꯗꯣ ꯑꯗꯨ ꯀꯟꯗ ꯇꯞ ꯐꯖꯅ ꯇꯧꯗꯕ ꯃꯤꯒꯤ ꯁꯤꯂꯔꯤꯗꯤ ꯆꯥꯎ ꯆꯥꯎꯍꯗꯕꯅꯤ
ꯇꯧꯗꯕꯃꯤ ꯇꯧꯗꯕꯃꯤ ꯏꯔꯤꯒꯣ
ꯍꯣꯏ ꯐꯖꯅ ꯇꯧꯔꯒ ꯃꯤ ꯌꯥꯝꯔꯗꯤ ꯑꯉꯥꯡꯁꯤꯡ ꯌꯥꯝꯔꯗꯤ ꯌꯥꯝꯔꯗꯤ
ꯍꯣꯏ
ꯇꯨꯂꯨꯨꯞ ꯇꯨꯂꯨꯛ ꯇꯂꯨꯞꯒꯨꯝꯕ ꯑꯗꯨ ꯑꯣꯏꯗ꯭ꯔꯁꯨ ꯁꯤ ꯁꯄ꯭ꯂꯥꯏꯗꯣ ꯐꯨꯗꯀꯨꯝꯕꯒꯣ ꯑꯗꯨꯒꯨꯝꯕ ꯑꯗꯨꯒꯨꯝꯕꯁꯨ ꯌꯥꯝ ꯄꯤꯕꯅꯦꯕ ꯑꯉꯥꯡ ꯌꯥꯡꯕ ꯃꯤ ꯑꯣꯏ ꯁꯦꯟꯇꯔꯕꯨꯗꯤꯀꯣ
ꯍꯣꯏ ꯑꯗꯨ ꯑꯗꯨꯒꯨꯝꯕꯗ ꯐꯪꯗꯕꯁꯨ ꯀꯨꯏꯔꯦꯅꯦꯕ ꯐꯪꯂꯔꯣꯏꯗ꯭ꯔꯣ ꯍꯧꯖꯤꯛꯀꯥꯟꯗꯤ
ꯅꯍꯥꯟ ꯐꯪꯕꯅꯤ ꯌꯦꯡꯁꯤꯜꯂꯤꯨ ꯑ ꯇꯃꯩꯗ ꯆꯠꯄ ꯀꯥꯟꯗ ꯐꯪꯕꯅꯤ ꯌꯥꯝ ꯐꯪꯗꯦ ꯍꯥꯏꯕ ꯍꯧꯖꯤꯛꯀꯥꯟꯗꯤ
ꯑꯧ ꯑꯠꯇ ꯃꯩꯗꯒꯤ ꯅꯪꯅ ꯂꯧꯊꯣꯛꯄ꯭ꯔꯥ ꯁꯤ ꯔꯨꯝꯗꯒꯤ ꯂꯧꯊꯣꯛꯄ꯭ꯔꯥ
ꯑꯗꯨ ꯃꯩꯗꯅꯤ
ꯑꯣ ꯑꯣ ꯑꯗꯨ ꯑꯗꯨ ꯃꯗꯨ ꯀꯌꯥꯝ ꯌꯥꯝ ꯀꯌꯥꯃꯨ ꯑꯗꯨꯝ ꯌꯥꯝ ꯀꯨꯏꯅ ꯄꯤꯕ꯭ꯔꯥ ꯑꯗꯨꯝ ꯈꯔ ꯇꯣꯏꯅ ꯇꯣꯏꯅ ꯄꯤꯕ꯭ꯔꯥ ꯀꯃꯥꯏꯅ ꯇꯧꯔꯅꯦ
ꯀꯏꯅ ꯄꯤꯕꯅꯤꯗ ꯑꯔ ꯑꯅꯤꯔ ꯑꯃꯔ ꯑꯅꯤꯔ ꯄꯤꯕ ꯃꯥꯜꯂꯦꯗ ꯆꯍꯤ ꯑꯃꯗ ꯑꯩꯁꯨ ꯐꯖꯅ ꯈꯪꯗ꯭ꯔꯦꯅꯦ ꯑꯅꯤꯔꯛ ꯑꯅꯤꯔꯛ ꯁꯨꯅꯤ ꯑꯅꯤꯔ ꯑꯍꯨꯝꯔ ꯑꯗꯨꯃꯥꯏꯅ ꯄꯤꯕꯅꯤ ꯆꯍꯤꯗꯀꯣ
ꯍꯣꯏ ꯍꯣꯏ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
ꯅꯍꯥꯟꯒꯤ ꯅꯍꯥꯟꯗꯤ ꯌꯥꯝ ꯄꯤꯕꯅꯤꯅꯦ ꯁꯪꯒꯣꯝꯒꯨꯝꯕ ꯀꯣ
ꯍꯣꯏ ꯎꯝ
ꯑꯗꯨꯒꯨꯝꯕꯁꯨ ꯍꯥꯎꯕ ꯍꯥꯎꯕꯗꯁꯨꯠ ꯅꯍꯥꯟꯗꯤ ꯌꯥꯝ ꯄꯤꯕꯅꯦ ꯑꯗꯣ ꯍꯧꯖꯤꯛꯀꯥꯟꯗꯤ ꯄꯤꯗ꯭ꯔꯤꯅꯦ
ꯄꯤꯕꯁꯨ ꯁꯪꯒꯣꯝꯒꯨꯝꯕ ꯄꯤꯗ꯭ꯔꯅꯦ
ꯀꯔꯤ ꯀꯔꯤ ꯄꯤꯕ꯭ꯔꯥ ꯑꯗꯨꯣ ꯄꯤꯔꯗꯤꯦꯝꯃ ꯍꯧꯖꯤꯛ ꯀꯥꯟꯗꯤ
ꯑꯣ ꯁꯤ ꯗꯜꯒꯨꯝꯕꯀꯣ